ꯍꯜꯂꯣ ꯍꯣꯏ ꯀꯅꯥꯅꯣ ꯐꯣꯟ ꯄꯥꯏꯔꯤꯁꯦ ꯑꯩ ꯀꯅꯥꯅꯣ ꯑꯩꯅꯦꯗꯤ
ꯇꯥꯗꯤ
ꯑꯩꯅꯦꯕꯨ ꯀꯅꯥꯅꯣ
ꯑꯥ ꯑꯩꯗꯤ ꯑꯩꯅꯤ ꯀꯩꯅꯣ
ꯕꯨꯠꯂꯣ ꯕꯨꯠꯂꯣ
ꯃꯥꯅꯦ
ꯀꯩꯗꯧꯔꯤꯒꯦ
ꯍꯣꯏ ꯑꯈꯣꯏꯗꯤ ꯒꯦꯝ ꯁꯥꯅꯒꯦ ꯇꯧꯔꯤ
ꯎꯝ
ꯕꯨꯠ ꯂꯣ ꯁꯤꯕꯨ ꯀꯅꯥꯅꯣ
ꯨꯕꯨꯠꯅꯦ ꯕꯨꯠ
ꯀꯅꯥꯅꯣ ꯁꯤꯕꯨ
ꯎꯝ
ꯑꯣꯏ ꯑꯣꯏ ꯕꯨꯠ ꯅꯪ ꯉꯁꯥꯏ ꯀꯥꯏ ꯆꯠꯂꯨꯏ
ꯑꯩ ꯑꯁꯥꯏ ꯆꯠꯂꯨꯏ
ꯑꯣꯏ ꯕꯨꯠ ꯅꯪ ꯉꯁꯥꯏ ꯀꯥꯏ ꯆꯠꯂꯨꯒꯦ
ꯑꯁꯤꯗ
ꯀꯩꯗꯧꯕ ꯆꯠꯂꯨꯏꯕ ꯑꯁꯤꯗ
ꯆꯠꯂꯨꯕꯅꯤꯗ
ꯀꯩꯗꯧꯕꯩ ꯆꯠꯂꯤꯅꯣ ꯑꯁꯤꯗ ꯕꯨꯠ ꯅꯪ ꯀꯩꯗꯧꯕꯩ ꯁꯤ ꯆꯠꯂꯤꯅꯣ ꯀꯔꯤꯅꯣ ꯀꯩꯁꯨ ꯇꯧꯗꯦꯗꯤ ꯇꯧꯔꯤꯖꯦ ꯈꯨꯄꯥꯛꯅ ꯊꯥꯗ꯭ꯔꯤꯉꯩꯗ ꯆꯦꯜꯍꯧꯔꯣ ꯅꯪ ꯆꯠꯂꯣ ꯕꯣꯜ ꯂꯩ ꯁ꯭ꯄꯦꯟꯒ ꯕꯦꯜꯖꯤꯌꯝꯒ ꯅꯣꯔꯋꯦꯒ ꯀꯌꯥ ꯀꯅꯥꯒꯅꯣ ꯈꯪꯗꯦ ꯅꯣꯔꯋꯦ ꯒ ꯀꯅꯥꯒꯅꯣ ꯌꯥꯝ ꯂꯩꯕꯅꯦ ꯏꯪꯂꯦꯟꯒ ꯏꯪꯂꯦꯟꯒ ꯅꯣꯔꯋꯦꯒ
ꯏꯕꯥꯅꯤ ꯍꯧꯖꯤꯛ ꯊꯕꯛ ꯇꯧꯒꯗꯕ ꯌꯥꯝ ꯋꯥꯠꯂꯤ ꯅꯤꯄꯥꯜ ꯂꯛ ꯇꯧꯔꯅꯤ ꯗꯨꯒ ꯍꯣꯔꯦꯟ ꯅꯣꯏꯗꯨ ꯑꯃꯨꯛ ꯂꯣꯏꯁꯤꯟꯕ ꯑꯗꯨꯒ ꯕꯆꯧꯒꯤꯗꯨꯃꯨꯛ ꯈꯔ ꯇꯧꯕ ꯅꯨꯃꯤꯗꯥꯡꯗ ꯅꯪ ꯇꯨꯏꯁꯟ ꯂꯣꯏꯕꯒ ꯒ꯭ꯌꯥꯟ ꯇꯥꯕ꯭ꯔꯣ ꯍꯧꯖꯤꯛ ꯄꯨꯡ ꯀꯌꯥ ꯇꯔꯦ ꯄꯨꯡ ꯑꯃ ꯃꯈꯥꯏ ꯄꯨꯡ ꯑꯅꯤ ꯃꯈꯥꯏ ꯑꯍꯨꯝ ꯑꯗꯨꯋꯥꯏꯐꯥꯎꯗꯤ ꯏꯕꯥꯟꯅꯤ ꯁꯥꯟꯅꯕ ꯇꯧꯗꯕ ꯌꯥꯔꯣꯏ ꯊꯕꯛꯁꯦ ꯐꯣꯔꯗ ꯄꯨꯡꯂꯣꯏ ꯂꯣꯏꯔꯅꯤ ꯊꯕꯛ ꯂꯔꯅꯤ ꯕꯨꯠ ꯑꯣꯏ ꯕꯨꯠ ꯀꯩꯗꯧꯔꯤ ꯕꯨꯠ
ꯐꯝꯃꯤ
ꯀꯔꯤꯒꯤ ꯐꯝꯃꯤ
ꯎꯝ ꯌꯥꯝ ꯋꯥꯏꯌꯦꯅ ꯄꯣꯊꯔꯤ
ꯑꯣꯏ ꯀꯔꯤꯒꯤ ꯋꯥꯔꯤꯅꯣ ꯕꯨꯠ
ꯎ ꯇꯧꯗꯦ
ꯕꯨꯠ ꯅꯪꯅ ꯕꯨꯠ ꯑꯣꯟꯕꯁꯤꯅ
ꯕꯨꯠ
ꯨꯕꯨꯠ ꯀꯩ ꯍꯦꯟꯁꯥꯡ ꯆꯥꯔꯦ ꯕꯨꯠ ꯕꯨꯠ ꯀꯔꯤ ꯏꯟꯁꯥꯡ ꯆꯥꯏ
ꯁꯤꯡꯖꯨꯒ ꯆꯝꯐꯨꯠꯀ
ꯀꯩꯗꯧꯕꯩ ꯆꯥꯔꯤꯅꯣ ꯆꯝꯐꯨꯠꯇꯨꯕꯨ ꯕꯨꯠ
ꯍꯥꯎꯕꯒꯤ ꯆꯥꯔꯤꯅꯤ
ꯑꯩꯈꯣꯏꯗꯤ ꯅꯩꯈꯜꯂꯛꯀꯅꯤꯍꯦ ꯕꯨꯠ
ꯎꯝ
ꯑꯣ ꯕꯨꯠ ꯗꯤꯡꯗꯣꯡ ꯗꯣꯡꯕꯨ ꯅꯣꯏꯒꯤ ꯋꯥꯏꯠ ꯕꯨꯠ ꯑꯣꯏ ꯌꯕ꯭ꯔꯣ ꯍꯣꯏ ꯋꯥꯏꯠ ꯕꯣꯠꯇꯨ ꯑꯣꯏ ꯌꯕ꯭ꯔꯣ
ꯎꯝ
ꯑꯣ ꯑꯍꯣꯡꯕ ꯁꯦꯀꯦꯟꯍꯦꯟ ꯅꯠꯇ꯭ꯔꯣ
ꯎꯝ
ꯕꯨꯠ ꯅꯣꯏꯒꯤ ꯋꯥꯏꯠꯕꯣꯠꯇꯣ ꯑꯍꯣꯡꯕ ꯁꯦꯀꯦꯟꯍꯦꯟ ꯅꯠꯇ꯭ꯔꯣ
ꯃꯥꯅꯤ
ꯀꯅꯥꯅ ꯄꯨꯔꯛꯏꯅꯣ
ꯑꯣꯖꯥꯅ ꯑ
ꯉꯥꯡꯕ
ꯎꯝ
ꯕꯨꯠ ꯀꯥꯏꯅ ꯂꯣꯏꯅ ꯐꯨꯒꯠꯂꯛꯀꯅꯤ ꯕꯨꯠ ꯈꯣꯡꯒꯠꯂꯒ ꯐꯨ ꯍꯥꯏꯕ꯭ꯔꯣ ꯕꯨꯠꯁꯤ ꯐꯨꯒꯠꯂꯛ ꯗꯝꯗꯝ ꯂꯤꯎꯅ
ꯍꯥ
ꯕꯨꯠꯁꯦ ꯐꯨꯕꯤꯔꯣꯔꯣ ꯐꯨꯔꯛꯅꯤꯀꯣ ꯎꯝ ꯐꯨꯔꯛꯅꯤꯀꯣ
ꯀꯩ ꯖꯥꯡ ꯆꯥꯔꯒꯦ
ꯀꯣꯂꯤ ꯍꯋꯥꯏ ꯊꯣꯡꯕ ꯆꯥꯏ
ꯎꯝ
ꯎꯝ
ꯅꯪ ꯌꯦꯡꯒꯦ
ꯎꯝ
ꯇꯨꯝꯅꯤꯉꯦꯗ ꯕꯨꯠ
ꯑꯥ ꯑꯩ ꯇꯨꯝꯅꯤꯡꯉꯦ
ꯇꯨꯨꯝꯊꯣꯛꯑꯣ ꯁꯣꯐꯥꯗ ꯃꯣꯟ ꯄꯨꯊꯣꯛꯑꯒ
ꯎꯝ
ꯕꯨꯠ ꯃꯁꯤꯒꯤ ꯀꯥꯡꯒꯩꯁꯤ ꯃꯁꯤ
ꯎꯝ ꯎꯝ
ꯀꯥꯡ ꯌꯥꯝ ꯄꯥꯏꯅꯦꯍꯦ ꯀꯥꯡ ꯌꯥꯝ ꯄꯥꯏꯅꯦꯍꯦ ꯈꯣꯏ ꯏꯃꯨꯡꯖꯦ ꯀꯥꯡ ꯌꯥꯝ ꯄꯥꯏꯅꯦ ꯈꯣꯏ ꯏꯃꯨꯡꯖꯦ ꯃꯣꯏ ꯏꯃꯨꯡꯖꯦ ꯃꯣꯠꯄꯖꯥꯠꯅꯤ ꯀꯥꯡ ꯌꯥꯝ ꯄꯥꯏ ꯌꯥꯗꯦ ꯃꯣꯏ ꯏꯃꯨꯡꯖꯦ
ꯑꯣꯜ ꯏꯁ ꯄꯥꯏꯗꯦ
ꯎꯝ ꯀꯩꯗꯧꯕꯩ ꯄꯥꯏꯗꯣꯏꯅꯣ
ꯀꯥꯡ ꯌꯥꯝ ꯄꯥꯏ ꯌꯗꯦ ꯀꯥꯡ ꯅ ꯂꯣꯏ ꯄꯥꯏ ꯄꯥꯏ ꯆꯤꯛꯄ ꯄꯨꯟꯁꯤꯁꯦ ꯌꯥꯗꯦ ꯎꯝ ꯕꯨꯠ ꯕꯨꯠꯇꯤ ꯕꯨꯠꯇꯤ ꯍꯥ ꯍꯥ ꯍꯥ ꯍꯥ ꯇꯨꯝꯅꯤꯡ ꯕꯨꯠ ꯕꯨꯠ ꯇꯨꯝꯅꯤꯡꯉꯕꯣ ꯀꯩꯗꯧꯕꯩ ꯇꯨꯝꯅꯤꯡꯉꯤꯅꯣ
ꯇꯨꯝꯅꯤꯉꯦ
ꯐꯖꯩꯀꯣ
ꯄꯣꯔꯛꯀꯥꯅꯣ ꯀꯥꯔꯤ
ꯊꯨꯞꯄꯦ ꯌꯥꯔꯦ ꯊꯝꯒ꯭ꯔꯣꯆꯣ ꯆꯥꯅꯤꯡꯉꯦ ꯍꯩꯅꯧ ꯆꯥꯅꯤꯡꯉꯦꯗꯥ ꯉꯁꯤꯗꯤ ꯉꯥ ꯎꯝ ꯍꯩꯅꯧ ꯆꯥꯅꯤꯡꯉꯦ ꯍꯩ ꯌꯥꯝ ꯆꯥ
ꯒꯨꯠ ꯀꯩꯅꯣ ꯋꯥ ꯈꯔ ꯉꯥꯡꯉꯣꯃꯤ ꯕꯣꯟꯗꯨꯒꯥ ꯁꯥꯟꯅꯕꯗꯤ ꯂꯣꯏꯟ ꯄꯥ ꯄꯦ ꯄꯥ ꯂꯣꯜꯂꯤ ꯕꯨꯠ ꯅꯪꯕꯨ ꯋꯥ ꯉꯥꯡꯗ꯭ꯔꯤ ꯔꯨꯠ ꯋꯥ ꯉꯥꯡꯉꯣꯃꯤ ꯋꯥ ꯉꯥꯡꯉꯣ ꯕꯨꯠ
ꯀꯥꯡ
ꯕꯨꯠ ꯋꯥ ꯉꯥꯡꯅꯤꯡꯗ꯭ꯔꯣ ꯀꯩꯅꯣꯅꯦ ꯋꯥ ꯉꯥꯡꯉꯣꯃꯤ
ꯉꯥꯡꯅꯤꯡꯉꯥꯏ ꯂꯩꯇꯤꯌꯦ
ꯀꯔꯤ
ꯎꯁ